ꯇꯥꯕꯔꯥ
ꯇꯥꯔꯦ ꯀꯗꯩꯅꯣ
ꯁꯨꯝ ꯐꯝꯔꯒ ꯑꯆꯥꯄꯣꯠ ꯆꯥꯔꯒ ꯂꯩꯔꯦ ꯅꯅꯦ
ꯑꯩꯗꯣ ꯋꯥꯛꯀꯤꯡ ꯆꯠꯁꯤꯔꯥꯅ ꯁꯨꯝ ꯇꯧꯔꯝꯕꯅꯤꯅ ꯃꯄꯥꯟꯗ
ꯎ
ꯀꯩ ꯑꯆꯥꯄꯣꯠ ꯆꯥꯏꯅꯣ ꯅꯨꯡꯁꯥ ꯁꯥꯕꯩ ꯅꯣꯡ ꯈꯔ ꯈꯔ ꯆꯨꯏ
ꯑꯩꯗꯤ ꯄꯦꯞꯀꯣꯟ ꯆꯥꯔꯥ ꯂꯩ
ꯑꯣ
ꯑ ꯒꯥꯔꯤ ꯃꯈꯣꯟ ꯇꯥꯏꯅꯦ
ꯑꯧ ꯒꯥꯔꯤ ꯑꯩ ꯃꯄꯥꯟꯗ ꯈꯔ ꯊꯣꯛꯂꯛꯄ
ꯀꯅꯥꯒ ꯅꯊꯟꯇꯔꯥ
ꯑꯥ ꯑꯩ ꯏꯇꯣꯝ ꯇꯥꯅꯤꯗꯥ ꯀꯩ ꯆꯥꯔꯝꯃꯤꯅꯣ
ꯄꯣꯞꯀꯣꯟ ꯆꯥꯔ ꯂꯩꯕ ꯑꯆꯥꯄꯣꯠ ꯍꯥꯎꯇꯦ
ꯅꯪ ꯍꯟꯗꯛ ꯌꯥꯁꯤ ꯁꯦꯝꯅꯤ ꯍꯥꯏꯇꯥꯅꯦ
ꯎꯝ ꯑꯥ ꯑꯗꯨ ꯅꯪ ꯈꯅꯕ ꯌꯥꯎꯕ꯭ꯔꯥ ꯗꯣ
ꯑꯩꯈꯣꯏ ꯃꯅꯥꯛꯀꯤ ꯗꯦꯟꯇꯦꯜꯒꯤꯗꯨꯗ ꯍꯪꯁꯦ ꯍꯪꯕꯤꯒꯦ ꯇꯧꯕꯅꯤꯅꯦ ꯑꯗꯨꯗꯣ ꯑꯗꯨꯗꯣ ꯃꯣꯏꯒꯤ ꯆꯦꯁꯦ ꯑꯗꯨꯁꯨ ꯍꯧꯖꯤꯛ ꯄꯥꯛꯅꯂꯥꯛꯗꯦꯅꯦ
ꯑꯗꯣ ꯃꯣꯏ ꯀꯁꯇꯃꯔ ꯌꯥꯝ ꯂꯥꯛꯄ ꯀꯃꯥꯏꯅ ꯇꯧꯋꯦ ꯑꯗꯨ ꯃꯐꯝꯗꯣ ꯌꯥꯝ ꯍꯥꯏꯕꯗꯤ
ꯑ ꯌꯥꯝꯅ ꯃꯤ ꯌꯥꯝꯅ ꯆꯤꯟꯕꯗꯤ ꯅꯠꯇꯦ ꯑꯗꯣ ꯑꯗꯨꯝ ꯃꯔꯛ ꯃꯔꯛꯇ ꯈꯔ ꯈꯔꯗꯤ ꯑꯗꯨꯝ ꯂꯥꯛꯄꯅꯦꯕ ꯑꯗꯣ ꯅꯣꯏ ꯑ ꯀꯤꯂꯤꯡ ꯈꯛ ꯇꯧꯗꯣꯏ ꯅꯠꯇ꯭ꯔꯣ ꯅꯪꯒꯤꯗꯣ ꯍꯥꯏꯗꯤ ꯌꯥ ꯁꯦꯡꯕ ꯈꯛꯀꯤ ꯈꯛ ꯑꯣꯏ ꯑꯗꯨ ꯅꯠꯇ꯭ꯔꯕ
ꯎꯝ ꯑꯗꯣ ꯑꯩꯒ ꯏꯃꯥꯟꯅꯕꯤꯗ ꯇꯧꯅꯤꯡꯕ ꯄꯣꯠꯇꯣ ꯃꯃꯜꯁꯨ ꯈꯪꯗꯦꯕ ꯑꯗꯨꯒꯤ ꯀꯃꯥꯏꯅ ꯇꯧꯁꯤꯔ ꯍꯪꯉꯝꯕꯅꯦ
ꯑꯣ ꯍꯪꯕꯤꯔꯛꯀꯦ ꯑꯩ ꯃꯣꯏꯗ ꯃꯣꯏ ꯍꯦꯛ ꯊꯦꯡꯅꯕ ꯉꯁꯤꯁꯨ ꯃꯈꯣꯏꯗꯣ ꯉꯁꯥꯏ ꯑꯌꯨꯛ ꯍꯥꯏꯐꯦꯠ ꯂꯥꯛꯑꯝꯃꯒ ꯑꯃꯨꯛ ꯆꯠꯈ꯭ꯔꯦꯕ ꯆꯥꯛ ꯆꯥꯕꯅꯦꯅ ꯍꯧꯖꯤꯛ ꯂꯥꯛꯇ꯭ꯔꯤꯕ
ꯑꯣ ꯑꯗꯨꯗꯣ ꯄꯨꯡ ꯃꯣꯏꯁꯦ ꯃꯣꯏꯒꯤ ꯗꯦꯟꯇꯦꯟ ꯂꯥꯛꯄ ꯄꯨꯡ ꯍꯥꯏꯕꯗꯤ ꯎ ꯃꯣꯔꯅꯤꯡꯗ ꯀꯩ ꯍꯥꯏꯔꯤꯅꯣ ꯇꯥꯏꯃꯤꯡ ꯂꯩꯇꯕ꯭ꯔꯥ
ꯑ ꯃꯣꯏ ꯂꯥꯛꯄꯒꯤ ꯃꯇꯝꯕꯨꯗꯤ ꯂꯩꯌꯦꯕꯀꯣ ꯍꯥꯏꯗꯤ ꯑ ꯑꯌꯥꯝꯕꯅ ꯄꯨꯡ ꯃꯥꯄꯜꯗꯒꯤꯅ ꯇꯔꯥ ꯑꯗꯨꯐꯧꯒꯤ ꯃꯅꯨꯡꯗ ꯂꯥꯛꯑꯑꯦꯕ ꯑꯌꯨꯛꯀꯤ ꯑꯗꯨꯒ ꯅꯨꯡꯗꯥꯡꯋꯥꯏꯔꯝꯒꯤ ꯑꯗꯨꯝ ꯄꯨꯡ ꯃꯔꯤꯒꯤ ꯑꯗꯨꯋꯥꯏꯐꯧ ꯑꯗꯨꯋꯥꯏꯐꯧ ꯂꯣꯟꯕ ꯑꯗꯨꯒ
ꯑꯗꯣ ꯅꯪ ꯍꯪꯕꯤꯔꯛꯑꯒꯦ ꯑꯗꯨꯒ ꯄꯩꯁꯥꯗꯣ ꯌꯥꯝꯗ꯭ꯔꯗꯤ ꯅꯕꯥꯅꯤꯃꯛꯀꯤ ꯇꯧꯕ ꯌꯥꯏꯅ
ꯍꯣꯏ ꯐꯖꯅ ꯍꯪꯕꯤꯌꯨꯅꯦ ꯑ ꯑꯗꯨ ꯀꯃꯥꯏꯅ ꯇꯧꯅꯣ ꯑꯗꯨ ꯍꯥꯏꯗꯤ ꯃꯃꯜꯗꯣ ꯌꯥꯝꯕ꯭ꯔꯥ ꯃꯃꯜꯗꯣ ꯌꯥꯝꯃꯔꯗꯤ ꯑꯩ ꯇꯧꯕ ꯉꯝꯃꯔꯣꯏ ꯄꯩꯁꯥ ꯌꯥꯎꯗꯦ ꯑꯩꯉꯣꯟꯅ
ꯈꯪꯗꯦꯗꯥ ꯍꯧꯖꯤꯛꯀꯥꯟꯁꯦ ꯄꯩꯁꯥꯁꯨ ꯑꯝꯇ ꯂꯩꯥꯏꯇꯦ
ꯄꯁꯥ ꯄꯥꯏꯗ꯭ꯔꯦ ꯑꯗꯨꯒꯤ ꯀꯩꯁꯨ ꯇꯧꯅꯤꯡꯉꯥꯏ ꯂꯩꯇ꯭ꯔꯦ
ꯎꯝ ꯑꯗꯨꯅꯦ ꯄꯩꯁꯥ ꯄꯥꯏꯗꯕꯅꯤꯅ ꯁꯟꯗꯦꯁꯨ ꯅꯨꯡꯉꯥꯏꯇ꯭ꯔꯦ
ꯁꯟꯗꯦꯗ ꯀꯣꯏ ꯀꯣꯏꯕ ꯀꯣꯏꯕ ꯆꯠꯀꯦꯅ ꯈꯪꯜꯂꯒ ꯁꯟꯗꯦ ꯗꯗꯤ ꯄꯩꯁꯥ ꯌꯥꯎꯗꯕꯅꯤꯅ ꯑꯗꯨꯝ ꯔꯨꯝ ꯃꯅꯨꯡꯗ ꯑꯗꯨꯝ ꯇꯨꯝꯃ ꯂꯩ ꯍꯦꯕ꯭ꯔꯒ ꯂꯥꯏꯔꯦ
ꯃꯥꯅꯦ ꯑꯩꯒ ꯑꯗꯨꯝ ꯌꯦꯔꯨꯝ ꯃꯅꯨꯡꯗ ꯑꯗꯨꯝ ꯂꯩꯔꯦ ꯀꯣꯏꯕ ꯐꯪꯗ꯭ꯔꯦ ꯁꯟꯗꯦꯁꯨ ꯄꯥꯛꯅ ꯈꯣꯔꯁꯥ ꯂꯩꯇ꯭ꯔꯕꯅꯤꯅꯀꯣ
ꯎꯝ ꯅꯪꯗꯤ ꯒꯥꯔꯤ ꯂꯩꯕꯅꯤꯅ ꯈꯔ ꯅꯨꯡꯉꯥꯏꯔꯝꯒꯅꯤ
ꯒꯥꯔꯤ ꯂꯩꯔꯖꯨ ꯄꯩꯁꯥ ꯂꯩꯇ ꯊꯥꯎ ꯍꯥꯏꯅꯤꯡꯉꯥꯏ ꯂꯩꯇ ꯇꯕꯅꯤꯅ ꯆꯦꯟꯗ꯭ꯔꯦ ꯒꯥꯔꯤꯒ
ꯃꯖꯥ ꯃꯊꯥ ꯁꯥꯏꯌꯦ
ꯑꯗꯨꯅꯦ
ꯔꯥꯡ
ꯑꯗꯨꯅꯦ ꯇꯜꯂꯦꯕ ꯁꯤꯒꯤꯁꯤꯗꯤ ꯕꯦꯔꯥ ꯌꯥꯝ ꯀꯥꯔꯦ ꯑꯗꯨꯗꯤ ꯍꯪꯕꯤꯒꯦ ꯇꯧꯕꯅꯦ ꯑꯩꯁꯨ ꯉꯁꯤꯖꯨ ꯋꯦꯗꯔꯁꯨ ꯌꯥꯝ ꯅꯨꯡꯉꯥꯏꯕ
ꯑꯗꯣ ꯅꯣꯡ ꯆꯨꯕ꯭ꯔꯥ
ꯄꯥꯛꯅ ꯆꯨꯗꯦ ꯑꯗꯣ ꯉꯁꯥꯏ ꯑꯌꯨꯛ ꯋꯥꯏꯔꯝꯗꯤ ꯍꯥꯏꯐꯦꯠ ꯈꯔ ꯈꯔ ꯆꯨꯔꯝꯃꯦ ꯑꯗꯣ ꯍꯧꯖꯤꯛꯇꯤ ꯑꯃꯨꯛ ꯆꯨꯗ꯭ꯔꯦ
ꯌꯥꯝ ꯁꯥꯕ꯭ꯔ ꯀꯃꯥꯢ ꯇꯧꯒꯦ ꯑꯗꯣ
ꯑ ꯑ ꯁꯥꯗꯦꯗ ꯑꯗꯣ ꯅꯨꯡꯁꯥ ꯁꯥꯗ꯭ꯔꯒꯁꯨ ꯈꯤꯇꯪ ꯈꯤꯇꯪꯗꯤ ꯑꯣꯝꯆꯥꯛꯅꯕꯒꯤ ꯇꯥꯏꯞ ꯇꯧꯋꯦꯕꯀꯣ ꯑꯗꯨꯒ ꯌꯥꯝ ꯍꯦꯟꯅꯁ ꯁꯥꯕꯗꯨꯗꯤ ꯇꯧꯗꯦ ꯑꯗꯨꯗꯗꯤ
ꯃꯊꯟꯗꯔꯣ ꯋꯥꯛꯀꯤꯡ ꯆꯠꯅꯤꯡꯉꯥꯏꯗꯣ
ꯑ ꯏꯇꯣꯝꯗꯅꯤꯗ ꯁꯨꯝ ꯂꯝꯕꯦꯟ ꯊꯣꯛꯂꯛꯄꯅꯤꯗ ꯇꯟꯗꯦꯅ ꯌꯨꯝꯗ ꯁꯨꯝ ꯂꯩꯁꯟꯕꯗꯣ ꯇꯜꯂꯦꯅ ꯊꯣꯛꯂꯛꯄꯅꯤꯗ
ꯑꯗꯣ ꯍꯌꯦꯡ ꯁꯟꯗꯦ ꯍꯌꯦꯡꯁꯦ ꯁꯟꯗꯦ ꯑꯣꯏꯕꯅꯤꯅ ꯀꯩꯗ ꯀꯥꯏ ꯆꯠꯅꯤ ꯀꯔꯤ ꯄ꯭ꯂꯥꯟ ꯂꯩꯒꯦ
ꯍꯌꯦꯡ ꯁꯟꯗꯦꯟꯅꯤꯅ ꯀꯩꯝꯕꯨꯗꯤ ꯂꯩꯇꯦ ꯑꯗꯣ ꯏꯃꯥꯟꯅꯕꯤ ꯂꯥꯛꯄ ꯌꯥꯏꯌꯦ ꯂꯥꯛꯑꯣꯅꯗꯤ ꯍꯥꯏꯐꯦꯠ ꯍꯥꯏꯅꯈꯤꯕꯅꯦ ꯃꯟꯗꯦꯗꯗꯤ ꯏꯕꯥꯅꯤꯁꯨ ꯊꯦꯡꯅꯕ ꯌꯥꯏꯅ ꯆꯥꯔꯒ ꯁꯤꯡꯁꯨ ꯍꯥ ꯍꯥ
ꯅꯪ ꯃꯔꯣꯛ ꯑꯁꯥꯕ ꯆꯥꯕ ꯍꯩꯕ꯭ꯔꯥ
ꯍꯩꯅꯩꯌꯦ ꯃꯣꯔꯣꯛꯇꯤ ꯁꯤꯡꯖꯨꯗꯤ ꯁꯥꯔꯤꯒꯩ ꯍꯥꯎꯋꯦꯅ ꯑꯗꯨꯅ ꯃꯣꯔꯣꯛꯇꯤ ꯑꯗꯨꯝ ꯍꯩꯅꯩ
ꯑꯗꯣ ꯃꯔꯣꯛꯁꯦ ꯑꯩ ꯀꯩ ꯍꯥꯏꯕꯗꯤ ꯀꯌꯥ ꯅꯣꯏ ꯃꯔꯣꯛ ꯃꯦꯠꯄꯁꯦ ꯎ ꯀꯌꯥ ꯊꯝꯔꯒ ꯃꯦꯠꯄ꯭ꯔꯥ ꯍꯥꯏꯕꯗꯤ ꯑꯀꯥꯡꯕꯗꯨꯔꯥ ꯅꯠꯇꯔꯒ ꯅꯠꯇ꯭ꯔꯒ ꯑ
ꯑ ꯎꯝ ꯎꯨ ꯃꯔꯣꯛꯅ ꯃꯦꯠ ꯑ ꯑꯩꯈꯣꯏꯅꯦ ꯁꯤꯡꯖꯨꯁꯦ ꯑꯀꯪꯕꯅꯁꯨ ꯃꯦꯠꯂꯦ ꯑꯗꯨꯒ ꯎ ꯃꯣꯔꯣꯛꯅ ꯍꯦꯟꯅ ꯃꯍꯥꯎꯗ ꯍꯥꯎꯕ ꯍꯦꯜꯂꯦꯅꯅꯦ ꯎ ꯃꯣꯔꯣꯛ ꯅꯣꯏꯅ ꯍꯦꯟꯅ ꯑꯃꯨꯛ ꯃꯦꯠ ꯀꯜꯂꯦꯕ ꯑꯣ ꯍꯥꯏꯗꯤ ꯃꯅꯨꯡꯅꯝꯁꯨ ꯅꯨꯡꯁꯤꯌꯦ ꯑꯗꯨꯒ ꯁꯥ ꯁꯨ ꯁꯥꯏꯅ ꯃꯣꯏꯅ ꯑꯗꯨꯅ ꯁꯤꯡꯖꯨꯒꯤꯗꯗꯤ ꯎꯃꯣꯔꯣꯛꯀꯤꯅ ꯍꯦꯟꯅ ꯍꯥꯎꯕ ꯍꯦꯜꯂꯦꯅ ꯎ ꯃꯣꯔꯣꯛꯅ ꯁꯨꯝ ꯃꯦꯠꯂꯦ
ꯀꯩꯀꯩ ꯊꯝꯅꯒꯦ ꯅꯣꯏ ꯁꯤꯡꯖꯨꯗꯤ
ꯀꯔꯝ ꯀꯔꯝꯕ ꯁꯨꯒꯦ ꯍꯥꯏꯔꯣ
ꯀꯩ ꯀꯔꯤ ꯊꯝꯅꯒꯦꯕꯁꯤꯡꯗꯨ ꯁꯦꯝꯃꯀꯥꯟꯗ
ꯑ ꯑꯩꯈꯣꯏꯗꯣ ꯑꯗꯨꯝ ꯁꯤꯡꯖꯨꯒꯤꯕꯨꯗꯤ ꯑꯌꯥꯝꯕꯅ ꯀꯣꯕꯤꯒ ꯇꯦꯜꯍꯧ ꯀꯩꯀꯥ ꯇꯧꯔꯒ ꯁꯨꯅꯩꯌꯦ ꯑꯗꯣ ꯑꯇꯣꯞ ꯑꯇꯣꯞꯄꯁꯨ ꯑꯗꯨꯝ ꯆꯥꯕ ꯌꯥꯏꯗ ꯀꯣꯕꯤ ꯇꯦꯜꯍꯧ ꯂꯩꯇ꯭ꯔꯒꯁꯨ ꯑ ꯌꯦꯦꯝꯗꯦꯝꯅ ꯁꯨꯔꯒ ꯆꯥꯕꯁꯨ ꯌꯥꯏꯑꯦ ꯑꯗꯨꯒ ꯑ ꯀꯔꯤ ꯍꯥꯏꯅꯤ ꯅꯥꯀꯨꯞꯄꯤꯒꯤꯗꯇꯪꯅꯁꯨ ꯁꯨꯕꯁꯨ ꯌꯥꯏꯌꯦ ꯂꯥꯞ ꯊꯨꯅ ꯁꯨꯕꯁꯨ ꯌꯥꯏ ꯑꯗꯨꯝ
ꯂꯐꯨꯒꯤꯗꯤ ꯑꯩꯗꯤ ꯌꯥꯝꯄꯥꯛ ꯄꯥꯝ- ꯄꯥꯝꯅꯤꯗ ꯄꯥꯝꯗꯦ ꯍꯥꯏꯕꯗꯤ ꯆꯥꯕꯗꯣ ꯌꯥꯝ ꯍꯥꯎꯇꯦ ꯑꯩꯒꯤꯗꯤ ꯂꯐꯨꯒꯤꯗꯤ
ꯑꯥ ꯑꯗꯣ ꯂꯐꯨꯁꯦ ꯁꯣꯏꯗꯣꯛꯑꯒ ꯃꯥꯒꯤ ꯃꯍꯤꯗꯣ ꯉꯥꯍꯥꯛ ꯀꯪ ꯈꯜꯂꯒꯅꯦ ꯑ ꯀꯦꯝ ꯌꯥꯎꯗꯕꯤꯗ ꯂꯐꯨ ꯑꯗꯨꯒ ꯃꯪꯒꯜꯗꯣ ꯈꯔ ꯈꯔ ꯄꯣꯞꯍꯜꯂꯒ ꯉꯧꯔꯦꯗꯅ ꯃꯪꯒꯜꯗꯣ ꯐꯖꯅ ꯁꯨꯔꯒ ꯁꯤꯡꯖꯨ ꯇꯧꯕ ꯂꯐꯨꯒ ꯀꯌꯤꯝ ꯌꯥꯎꯗꯕꯤꯗ ꯌꯥꯝ ꯍꯥꯎꯋꯦ ꯑꯗꯨꯗꯤ
ꯂꯐꯨ ꯂꯐꯨ ꯅꯠꯇꯕꯤ ꯎꯝ ꯎꯝ ꯀꯣꯕꯤꯒ ꯅꯥꯀꯨꯞꯄꯤ ꯑꯗꯨꯅ ꯍꯦꯟꯅ ꯍꯥꯎꯋꯦꯒꯤꯗꯤ
ꯌꯥꯝꯅ ꯇꯣꯏꯅꯁꯨ ꯆꯥꯏꯦ ꯀꯃꯟꯁꯨ ꯌꯥꯝ ꯑꯣꯏꯗꯅ ꯑꯗꯨꯝ ꯌꯣꯜꯂꯒꯁꯨ ꯂꯩꯌꯦꯗꯅ ꯑꯗꯨ ꯐꯨꯒꯨꯝꯕꯒꯤ ꯑꯋꯥꯊꯕꯤꯒꯨꯝꯕꯩꯁꯤꯅ ꯅꯣꯡ ꯐꯥꯗꯣꯛ ꯆꯥꯃꯤꯟꯅꯔꯛꯕꯗ ꯐꯪꯅ ꯠꯇꯕ ꯏꯁꯥ ꯏꯁꯥꯅ ꯁꯨꯔꯒ ꯑꯌꯥꯝꯕ ꯆ ꯂꯐꯨꯒꯤꯗꯤ ꯌꯍꯣꯟꯕꯁꯨ ꯌꯥꯎꯋꯦꯕ ꯀꯣ ꯑꯗꯣ ꯌꯣꯜꯂꯒꯁꯨ ꯄꯥꯛꯅ ꯌꯣꯟꯅꯗꯦꯕ ꯃꯐꯝꯗꯣ
ꯎꯝ
ꯑꯗꯨꯒꯤꯅꯤꯗ ꯌꯥꯝꯅ ꯇꯥꯡꯅ ꯇꯥꯡꯅ ꯊꯣꯛꯑꯦ ꯍꯥꯏꯇꯥꯔꯦ ꯂꯐꯨꯒꯨꯝꯕꯒꯤ ꯌꯣꯟꯐꯝꯁꯤꯗ
ꯑꯁ ꯑꯩꯁꯨ ꯌꯥꯎꯅꯤꯡꯉꯦ ꯅꯣꯏꯒꯤ ꯁꯤꯡꯖꯨ ꯆꯥꯕꯗꯣ
ꯅꯪꯁꯨ ꯁꯨꯇꯤ ꯂꯩꯔꯗꯤ ꯗꯤ ꯂꯥꯛꯑꯣꯅꯦ ꯆꯥꯔꯁꯤꯅꯦ
ꯅꯣꯏ ꯌꯨꯝ ꯂꯥꯞꯃꯟꯃꯒꯤ ꯑꯧꯇꯣ ꯕꯔꯥ ꯌꯥꯎꯗꯦ ꯑꯩꯉꯣꯟ
ꯑ ꯑꯗꯨꯅ ꯂꯥꯟꯃꯜꯂꯦ ꯌꯦꯝꯁꯦ ꯎꯝ ꯆꯥꯛ ꯆꯥꯔꯕꯔꯣ
ꯍꯣꯏ ꯆꯥꯔꯦ
ꯀꯩ ꯍꯤꯡꯖꯥꯡ ꯆꯥꯔꯛꯀꯦ
ꯉꯁꯤ ꯍꯦꯟꯖꯥꯡ ꯍꯥꯎꯗꯦ ꯎꯝ ꯀꯩꯅꯣ ꯀꯥꯎꯒꯔꯦꯅꯦ ꯊꯪꯒꯥ ꯅꯣꯏꯒꯤ
ꯑꯩꯈꯣꯏꯗꯤ ꯉꯁꯤ ꯎꯠꯇꯤ ꯊꯣꯡꯕ ꯆꯥꯔꯛꯑꯦ ꯡꯀꯥꯃꯦꯠ ꯑꯃꯒ ꯀꯥꯡꯈꯧ ꯑꯃꯁꯨ ꯌꯥꯎꯋꯦ ꯃꯪꯒꯟꯒꯤ ꯀꯥꯔꯣꯠꯀ ꯉꯧꯕ ꯑꯃ ꯑꯗꯨꯒ ꯀꯥꯡꯃꯦꯠ ꯑꯂꯨ ꯀꯥꯃꯦꯠ ꯑꯃ ꯇꯧꯔꯦ ꯑꯗꯨꯒ ꯎꯇꯤ ꯊꯣꯡ ꯍꯦꯛꯇ ꯆꯥꯔꯦ
ꯎꯇꯤ ꯆꯥꯗꯕ ꯀꯨꯏꯔꯦ
ꯎꯝ ꯑꯩꯈꯣꯏ ꯁꯠ ꯇ ꯍꯥꯏꯗꯤ ꯉꯁꯤꯒꯨꯝꯕꯁꯦ ꯉꯁꯤ ꯅꯨꯃꯤꯠꯀꯨꯝꯕꯁꯦ ꯑꯩꯈꯣꯏ ꯑꯃꯨꯛꯃꯨꯛ ꯍꯞꯇꯥ ꯑꯃꯗ ꯅꯣꯡꯃꯁꯦ ꯉꯥꯔꯤ ꯍꯥꯏꯗꯤ ꯉꯥ ꯌꯦꯟꯒꯨꯝꯕ ꯍꯦꯟꯕ ꯅꯨꯃꯤꯠ ꯌꯥꯎꯋꯦꯕ ꯍꯞꯇꯥ ꯑꯃꯗ ꯅꯣꯡꯃꯁꯦ ꯉꯥ ꯍꯦꯜꯂꯦꯕ ꯑꯗꯨꯗꯨꯒꯤ ꯉꯁꯤꯗꯤ ꯉꯥ ꯍꯦꯟꯕ ꯅꯨꯃꯤꯠ ꯇꯥꯕꯒꯤ ꯀꯩꯅꯣ ꯎꯠꯇꯤ ꯑꯣꯏꯅ ꯉꯥ ꯌꯥꯎꯗꯕ ꯉꯥꯛꯇꯅꯤꯅ ꯎꯇꯤꯗꯤ ꯑꯗꯨꯒ ꯀꯥꯡꯃꯦꯠꯁꯨ ꯉꯥ ꯌꯥ ꯉꯥꯔꯤꯒꯨꯝꯕ ꯉꯥꯒꯨꯝꯕ ꯌꯥꯎꯗ꯭ꯔꯁꯨ ꯊꯣꯡꯕ ꯌꯥꯏꯌꯦꯅ ꯑꯗꯨꯒ ꯀꯥꯡꯒꯧꯁꯨ ꯀꯥꯡꯒꯧꯁꯨ ꯀꯩꯝ ꯌꯥꯎꯗꯕꯤꯗ ꯀꯥꯔꯣꯠ ꯑꯈꯥꯕꯤꯒ ꯃꯪꯒꯟꯒ ꯇꯧꯔꯒ ꯆꯥꯔꯛꯑꯦ
ꯌꯥꯝ ꯍꯥꯎꯔꯝꯅꯤꯅ
ꯑꯧ ꯑꯁ ꯐꯖꯔꯦ ꯃꯥꯈꯣꯟꯁꯤ ꯑꯥꯎ ꯍꯥꯎꯋꯦ ꯎꯇꯤ ꯑꯁꯪꯕꯕꯨꯗꯤ ꯅꯠꯇꯦ ꯃꯪꯒꯟ ꯎꯇꯤꯅꯦ ꯑꯁ ꯒꯥꯔꯤ ꯑꯃ ꯂꯥꯛꯑꯦ ꯀꯩꯅꯣ ꯂꯥꯎꯔ ꯂꯥꯎꯔꯒ
ꯃꯥꯥꯏ ꯀ ꯃꯥꯏ
ꯑꯗꯨꯅꯦ ꯑ ꯑ ꯃꯥꯏꯞ ꯇꯧꯔꯒ ꯌꯥꯝ ꯍꯧꯋꯦ ꯍꯧꯃꯟꯗꯅ ꯀꯩꯅꯣꯝ ꯇꯧꯔꯦ ꯍꯥꯏ ꯍꯧꯒꯔꯦꯃꯦ ꯈꯤꯇꯪ ꯅꯠꯇꯦꯕ ꯅꯥꯀꯣꯡꯒ ꯄꯪꯒꯩ ꯍꯧꯋꯦꯕ ꯄꯨꯔꯥ ꯑꯩꯅ ꯂꯦꯞꯄꯤꯕ ꯃꯄꯥꯁꯤꯗ ꯈꯥꯝꯖꯤꯜꯂꯛꯑꯒ ꯂꯥꯎꯔꯛꯑꯦꯕ
ꯇꯧꯑ ꯅꯪꯒꯤ ꯗꯥꯎꯁꯤꯗꯤ
ꯇꯋꯦꯕ ꯌꯥꯈ꯭ꯔꯦ ꯃꯩꯒꯤꯁꯨ ꯇꯧ ꯃꯩꯒꯤꯁꯨ ꯌꯥꯝ ꯌꯥꯎꯋꯦꯅꯦ ꯃꯣꯏ ꯂꯥꯎꯔꯤꯁꯦ
ꯃꯩꯗꯤ ꯂꯥꯛꯄ꯭ꯔꯥ ꯑꯗꯣꯒꯤ
ꯑꯥ ꯃꯩꯗꯤ ꯂꯥꯛꯑꯦ ꯑꯁꯅ ꯍꯧꯖꯤꯛ ꯉꯥꯏꯍꯥꯛꯇꯪꯗꯣ ꯇꯥꯅꯤꯡꯗꯕꯅ ꯉꯥꯎꯋꯅꯤ ꯊꯃꯁꯤꯔ
ꯍꯣꯏ ꯍꯣꯏ ꯊꯝꯃꯒꯦ ꯑꯁ ꯎꯝ ꯅꯨꯡꯉꯥꯏꯇꯦ ꯍꯣꯏ ꯎꯝ ꯎꯝ ꯊꯃꯤꯀꯣ